ꯄꯕꯨ ꯑ ꯇ ꯇꯥꯔꯦ ꯇꯥꯔꯦ ꯀꯩꯗꯧꯕꯅꯣ ꯈꯪꯗꯦ ꯃꯤ ꯌꯥꯝ ꯌꯥꯒꯟꯗ꯭ꯔꯤꯁꯤꯕꯣ
ꯈꯪꯗꯦ ꯑꯩ ꯉꯁꯥꯏ ꯅꯪ ꯀꯣꯜ ꯌꯥꯗꯦ ꯍꯥꯏꯕꯗꯣ ꯑꯗꯨꯗꯒꯤ ꯕꯦꯔꯥ ꯀꯥꯈ꯭ꯔꯦ ꯍꯥꯏꯗꯤ ꯑꯗꯨꯃꯥꯏꯅ ꯕꯦꯔꯥ ꯀꯥꯕꯁꯦ ꯑꯗꯨꯝ ꯌꯥꯒꯟꯗꯕꯅꯦꯕ ꯈꯔ ꯑꯗꯨꯅ ꯅꯠꯇ꯭ꯔꯒ ꯃꯤꯅꯤꯠ ꯇꯔꯥꯃꯉꯥꯃꯨꯛ ꯂꯩꯔꯀꯥꯟꯗ ꯇꯧꯕꯗꯨꯅ ꯐꯔꯤꯕ ꯈꯪꯗꯦ ꯑꯗꯨꯃꯥꯏꯅ
ꯑꯧ ꯑꯗꯨꯒꯤ ꯑꯣꯏꯔꯝꯅꯦꯌꯦ ꯅꯝꯕꯔꯗꯣ ꯐꯣꯡ ꯐꯣꯡ ꯁꯥꯔꯤꯉꯩꯗ ꯇꯧꯁꯤꯟꯕꯗꯣ ꯑꯃ ꯅ ꯑꯃꯨꯛ ꯑꯗ ꯅꯝꯕꯔ ꯇꯣꯡꯉꯥꯜꯂꯒꯗꯤ ꯌꯥꯗꯤ ꯌꯥꯐꯝꯗꯤ ꯊꯣꯛꯄꯅꯦ ꯑꯩꯅ ꯈꯟꯕꯗ ꯅꯝꯕꯔ ꯇꯣꯡꯉꯥꯜꯂꯒꯗꯤꯀꯣ ꯑꯗꯨꯉ ꯍꯩ ꯇꯣꯉꯥꯟꯗꯕ ꯆꯞ ꯃꯥꯟꯅꯕꯗꯨꯗ ꯑꯃꯨꯛꯀ ꯇꯧꯁꯤꯟꯕ ꯑꯣꯏꯔꯕꯨꯗꯤ ꯃꯣꯏ ꯑꯗꯨꯃꯥꯏꯅ ꯊꯣꯛꯄꯅꯦꯕ ꯅꯠꯇꯕ ꯇꯣꯡꯉꯥꯜꯂꯒꯗꯤ ꯌꯥꯗ ꯌꯥꯐꯝꯕꯨ ꯊꯣꯛꯄꯅꯦ ꯑꯗꯨ ꯈꯪꯗꯦ ꯀꯃꯥꯏꯅ ꯇꯧꯔꯤꯅꯣ ꯑꯗꯨꯝ ꯌꯥꯗꯦ ꯌꯥꯝ ꯌꯥꯒꯟꯗꯦꯕ ꯃꯣꯏꯁꯦ
ꯑꯩꯗꯨ ꯐꯣꯟ ꯇꯣꯉꯥꯟꯅꯁꯨ
ꯇꯣꯉꯥꯟꯅꯁꯨ ꯇꯧꯔꯕꯅꯦ ꯑꯗꯨ ꯌꯥꯗ꯭ꯔꯦ ꯀꯃꯥꯏꯅ ꯇꯧꯕꯅꯣ ꯈꯪꯗ꯭ꯔꯦ ꯑꯩꯁꯨ ꯀꯌꯥ ꯉꯥꯎꯔꯦ ꯑꯇꯣꯞꯄ ꯑꯩ ꯐꯣꯟꯗꯩ ꯇꯧꯔꯛꯑꯦꯕꯀꯣ ꯅꯪꯒꯤ ꯅꯝꯕꯔ ꯑꯃꯗꯨꯗ ꯑꯗꯨꯁꯨ ꯌꯥꯗ꯭ꯔꯦ ꯍꯣꯏ ꯑꯃꯨꯛꯇꯪ ꯌꯥꯈꯤꯗꯕꯁꯦ ꯌꯥꯗꯤ ꯌꯥꯒꯟꯗꯕꯅꯤ ꯑꯗꯣ ꯈꯪꯗꯦ ꯑꯗꯨ ꯁꯨꯃ ꯁꯤꯗꯤ ꯑꯃꯨꯛ ꯇꯧꯔꯛꯄ ꯑꯗꯨꯝ ꯌꯥꯔꯤꯗꯅꯨꯀꯣ ꯑꯩ ꯁꯤ ꯁꯤꯟꯕꯅ ꯑ ꯅꯪ ꯉꯁꯥꯏꯁꯨ ꯑꯃꯨꯛꯇ ꯌꯥꯔꯝꯃꯤꯗꯅꯕ ꯑꯗꯨ ꯈꯪꯗꯦ ꯒ꯭ꯌꯥꯟ ꯇꯥꯗꯦ ꯌꯦꯡꯉꯁꯦ ꯍꯣꯔꯦꯟ ꯑꯃꯨꯛ ꯑꯁ ꯑꯗꯨ ꯍꯣꯔꯦꯟꯗꯩꯗꯤ ꯑꯃꯨꯛ ꯐꯔꯤ ꯇꯥꯈ꯭ꯔꯅꯤ ꯌꯦꯡꯉꯁꯤ ꯁꯦ ꯑꯗꯨꯝ ꯍꯣꯔꯦꯟ ꯌꯥꯕ꯭ꯔꯥ ꯌꯥꯗꯕ꯭ꯔꯥꯗꯕꯥ
ꯍꯣꯏ ꯌꯥꯔꯒꯕꯨꯗꯤ ꯑꯗꯨꯝ ꯇꯧꯔꯁꯤꯀꯣ ꯑꯗꯨꯃ ꯐꯔꯦ
ꯍꯣꯏ ꯑꯗꯨꯗꯒꯤ ꯑꯩꯈꯣꯏꯒꯤ ꯐ꯭ꯔꯦꯟ ꯑꯃꯗꯨꯁꯨꯅꯦ ꯑꯥꯗ ꯂꯩꯔꯝꯗꯧ ꯃꯥꯜꯂꯦꯕ ꯑꯩ ꯃꯥꯅ ꯍꯥꯏꯔꯛꯄꯗꯣ ꯃꯣꯏꯗꯣ ꯎꯅ ꯑꯃ ꯑꯃ ꯑꯆꯧ ꯑꯁꯥꯡ ꯃꯌꯥꯝ ꯎꯅꯅꯉꯥꯏ ꯇꯧꯕꯗ ꯍꯜꯂꯛꯄꯗ ꯑꯗꯨꯝ ꯄꯨꯡ ꯇꯔꯨꯛ ꯇꯥꯏ ꯑꯩꯅ ꯈꯟꯕꯗ ꯃꯥ ꯉꯁꯤ ꯑꯥꯝ ꯂꯩꯔꯝꯗꯧ ꯃꯥꯜꯂꯦ ꯍꯜꯂꯑꯝꯗꯧ ꯃꯥꯜꯗꯦ ꯑꯩ ꯍꯪꯕꯨꯗꯤ ꯍꯪꯗ꯭ꯔꯦꯕꯀꯣ ꯉꯔꯥꯡꯕꯨꯗꯤ ꯑꯥ ꯂꯑꯦ ꯍꯥꯏꯕꯅꯦꯕ ꯉ ꯊꯌꯦ ꯁꯤꯗꯤ ꯂꯔꯥ ꯂꯦꯇꯦꯔꯥ ꯈꯪꯗꯦ ꯍꯌꯦꯡꯁꯨ ꯎꯅꯗꯧ ꯑꯣꯏꯔꯁꯦ ꯂꯦꯂꯛ ꯇꯧ ꯃꯥꯜꯂꯦ ꯑꯥꯗꯗꯤ ꯑꯗꯨꯅ ꯃꯥꯒꯁꯨ ꯁꯥꯟꯅꯗ꯭ꯔꯦꯕ ꯑꯩꯁꯨ ꯋꯥꯔꯤꯗꯣ ꯃꯥ ꯃꯤꯗ ꯂꯩꯔꯕꯅꯤꯅ ꯅꯨꯡꯉꯥꯏꯇꯕꯗꯣ ꯋꯥꯔꯤ ꯁꯥꯟꯅꯕꯗꯣ ꯑꯗꯨ ꯉꯔꯥꯡ ꯉꯔꯥꯡꯗꯣ ꯑꯗꯨꯝ ꯁꯥꯟꯅꯗ꯭ꯔꯦ ꯉꯔꯥꯡꯗꯤ
ꯍꯣꯏꯌꯦ ꯑꯗꯨꯅꯦ ꯀꯩꯅꯣꯗꯣ ꯊꯕꯛꯇꯣ ꯐꯖꯅ ꯂꯩꯈꯥꯏ ꯇꯥꯔꯒ ꯂꯣꯏꯁꯤꯟꯕꯅꯗꯤ ꯐꯩ ꯅꯠꯇ꯭ꯔꯒꯗꯤ ꯑꯃꯨꯛ ꯃꯥ ꯍꯣꯕꯤ ꯍꯣꯕꯤ ꯇꯧꯔꯒ ꯑꯃꯨꯛ ꯁꯤꯗꯦ ꯑꯃꯨꯛ ꯀꯥꯕ ꯑꯃꯨꯛ ꯆꯠꯄ ꯑꯃꯨꯛ ꯀꯨꯝꯕ ꯇꯧꯕꯗꯣ ꯅꯨꯡꯉꯥꯏꯔꯣꯏꯕ ꯀꯩꯁꯨ ꯑꯗꯨꯅ ꯑꯥꯗ ꯀ ꯀꯩꯅꯣ ꯇꯧꯗ꯭ꯔꯤꯐꯥꯎꯗꯤ ꯐꯖꯅ ꯇꯪ ꯇꯥꯅ ꯈꯟꯅꯗ꯭ꯔꯤꯐꯥꯎꯗꯤ
ꯍꯥꯏꯗꯤ ꯑꯥꯔꯠꯇ ꯑꯗꯨꯝ ꯂꯩꯔꯒ ꯃꯣꯏ ꯈꯪꯅꯕ ꯃꯌꯥꯝꯗꯒꯤꯗꯨꯗ ꯑꯗꯨꯝ ꯂꯩꯔꯒ ꯑꯗꯨꯃꯥꯏꯅ ꯆꯠꯊꯣꯛ ꯆꯠꯁꯤꯟ ꯇꯧꯔꯁꯨ ꯀꯩꯁꯨ ꯀꯥꯏ ꯍꯥꯏꯗꯤ ꯁꯤꯗ ꯊꯕꯛ ꯂꯩꯕꯁꯨ ꯅꯠꯇꯕꯅꯤꯅꯀꯣ ꯂꯨꯍꯣꯡꯕ ꯍꯥꯏꯔ ꯂꯣꯏꯁꯤꯟꯈ꯭ꯔꯦ ꯃꯥ ꯍꯥꯏꯗꯤ ꯃꯉꯥꯟꯜ ꯆꯥꯛꯀꯧꯕꯁꯨ ꯃꯥ ꯆꯠꯠꯇꯣꯛꯑꯁꯨ ꯂꯩꯇꯦ ꯑꯗꯨꯅ ꯑꯥꯔꯠ ꯑꯗꯨꯝ ꯂꯩꯔꯒ ꯊꯕꯛꯇꯨꯗ ꯄꯂꯕ ꯍꯌꯦꯡ ꯊꯕꯛ ꯄꯨꯅꯕ ꯇꯧꯕꯅꯗꯤ ꯐꯔꯦ ꯍꯥꯏꯇꯥꯔꯦ ꯅꯪꯒꯤꯕꯨ ꯀꯃꯥꯏꯅ ꯇꯧꯔꯤꯒꯦ ꯑꯗꯨꯝ ꯃꯤ ꯑꯗꯨꯝ ꯂꯥꯛꯄ ꯀꯃꯥꯏꯅ ꯇꯧꯒꯦ ꯌꯦꯡꯕ ꯈꯣꯠꯄ ꯍꯧꯖꯤꯛꯀꯥꯟꯁꯤꯕꯨ ꯀꯃꯥꯏ ꯇꯧ ꯑꯗꯨꯝ ꯂꯥꯛꯑꯦ ꯃꯤꯕꯨꯗꯤ ꯑꯗꯨꯝ ꯍꯥꯏꯗꯤ ꯅꯣꯡꯃꯒꯤ ꯑꯗꯨꯝ ꯃꯉꯥ ꯇꯔꯨꯛꯀꯤ ꯆꯥꯡꯗꯤ ꯑꯗꯨꯝ ꯁ ꯁꯣꯏꯗꯦꯕꯀꯣ ꯉꯁꯤꯕꯨꯗꯤ ꯀꯩꯅꯣ ꯇꯧ ꯃꯥꯜꯂꯦ ꯃꯉꯥꯃꯨꯛꯇ ꯑꯣꯏ ꯃꯥꯜꯂꯦ ꯍꯣꯏ ꯅꯍꯥꯟꯈꯩꯗꯤ ꯑꯗꯨꯝ ꯇꯔꯦꯠ ꯅꯤꯄꯥꯥꯟ ꯁꯤ ꯆꯥꯡꯗ ꯑꯗꯨꯝ ꯑꯣꯏꯕꯅꯦꯕꯀꯣ ꯌꯥꯝ ꯌꯥꯝꯕ ꯅꯨꯃꯤꯠꯁꯨ ꯌꯥꯎꯋꯦ ꯃꯣꯏꯒꯤ ꯀꯩꯅꯣ ꯇꯧꯕ ꯈꯣꯠꯄ ꯌꯥꯎꯔꯒꯗꯤꯀꯣ ꯑꯗꯨꯒ ꯑꯗꯨꯝ ꯆꯥꯡ ꯆꯠꯇ ꯌꯦꯡꯉꯒꯗꯤ ꯁꯤ ꯑꯗꯨꯝ ꯇꯔꯨꯛ ꯇꯔꯦꯠ ꯅꯤꯄꯥꯟ ꯁꯤꯒꯤ ꯆꯥꯡꯁꯦ ꯁꯨꯃꯥꯏꯅꯗꯤ ꯑꯗꯨꯝ ꯑꯣꯏ ꯑꯗꯨꯗꯣ ꯍꯥꯏꯗꯤ ꯃꯥꯁꯨ ꯀꯩ ꯍꯥꯏꯅꯤ ꯈꯪꯅꯕ ꯂꯥꯛꯄꯅꯤꯅꯅꯦ ꯈꯪꯅꯕꯒꯨꯝꯕ ꯂꯥꯛꯄꯗꯨꯗꯤ ꯏꯁꯤꯟꯗꯦꯕ ꯑꯩꯈꯣꯏꯅ ꯔꯦꯀꯣꯔꯠ ꯇꯧꯗꯦꯕꯀꯣ ꯄꯩꯁꯥꯗꯣ ꯃꯃꯤꯡꯇꯒꯤ ꯂꯧꯕꯒꯤ ꯇꯥꯏꯞꯇ ꯂꯧꯕꯅꯤꯅ ꯑꯗꯨꯒꯨꯝꯕꯗꯨ ꯁꯨꯝ ꯊꯥꯈꯤꯗꯕꯩꯁꯨ ꯈꯔ ꯋꯥꯠꯄꯅꯦꯕ ꯃꯥꯏꯗꯣ ꯑꯗꯨꯝ ꯅꯠꯇ ꯇꯥꯔꯒꯗꯤ ꯑꯗꯨꯝ ꯅꯣꯡꯃꯒꯤ ꯑꯩ ꯍꯥꯏꯁꯦ ꯅꯤꯄꯥꯜ ꯃꯥꯄꯜ ꯁ꯭ꯋꯥꯏ ꯆꯥꯡꯗꯤ ꯑꯗꯨꯝ ꯑꯣꯏꯔꯝꯗꯧꯗꯤ ꯃꯥꯜꯂꯦ
ꯎꯝ ꯍꯣꯏ ꯑꯗꯨ ꯑꯗꯨꯕꯨꯗꯤ ꯃꯤ ꯈꯪꯅꯕ ꯂꯥꯛꯄꯁꯨꯀꯣ ꯕꯦꯔꯥꯗꯤ ꯀꯥꯕꯅꯦ ꯑꯗꯣ ꯈꯪꯅꯕ ꯃꯤ ꯃꯈꯩꯗꯨꯅ ꯍꯥꯏꯗꯤ ꯈꯪꯕꯤꯔꯒꯗꯤ ꯑꯗꯨꯝ ꯈꯔ ꯃꯈꯩ ꯇꯧꯔꯝꯕ ꯑꯗꯨꯅꯕꯨꯗꯤ ꯐꯕꯅꯦ ꯍꯥꯏꯗꯤ ꯃꯤ ꯍꯥꯏꯗꯤ ꯃꯥꯒꯤꯁꯨ ꯄ꯭ꯔꯥꯏꯚꯦꯠ ꯑꯣꯏꯅ ꯇꯥꯟꯖꯔꯤꯅꯤꯅꯀꯣ ꯑꯗꯨꯒꯨꯝꯕ ꯈꯪꯕꯤꯕ ꯃꯤꯁꯨ ꯂꯩ ꯈꯪꯕꯤꯗꯕ ꯃꯤꯁꯨ ꯂꯩ ꯈꯪꯅꯕꯅꯦ ꯍꯥꯏꯔꯒ ꯑꯗꯨꯝ ꯍꯥꯏꯗꯤ ꯐ꯭ꯔꯤꯗ ꯌꯦꯡꯉꯅꯤ ꯍꯥꯏꯕꯒꯤ ꯚꯥꯞ ꯑꯃꯗ ꯑꯗꯨꯝ ꯂꯩꯕꯁꯨ ꯃꯤꯁꯨ ꯑꯗꯨꯝ ꯂꯩꯇꯕ ꯅꯠꯇꯦ ꯑꯗꯨ ꯍꯣꯏ ꯃꯤ ꯌꯥꯅ ꯌꯥꯅꯕ ꯇꯧ ꯇꯥꯃꯤꯀꯣ ꯍꯥꯏꯗꯤ ꯑꯇꯩꯁꯨ ꯆꯪꯅꯤꯡꯕ ꯐꯥꯎꯅꯅꯕ ꯃꯇꯨꯡꯗꯀꯣ ꯇꯥꯗꯗ ꯅꯠꯇꯕꯤꯗ ꯍꯥꯏꯗꯤ ꯃꯔꯤ ꯃꯇꯥꯗ ꯑꯩꯈꯣꯏꯅ ꯉꯁꯤ ꯄꯨꯛꯆꯦꯜ ꯆꯥꯎꯕ ꯍꯥꯏꯗꯣ ꯃꯥꯅ ꯑꯇꯣꯞꯄ ꯑꯝꯗ ꯍꯥꯏꯔ ꯍꯥꯏꯔꯒ ꯑꯗꯨꯝ ꯑꯇꯣꯞꯄꯁꯨ ꯂꯥꯛꯄ ꯌꯥꯏꯗꯅ ꯈꯣꯑꯦ ꯃꯥꯒꯤꯗꯨꯣ ꯐꯕꯅꯤ ꯈꯣꯠꯄꯅꯤ ꯋꯥꯔꯤ ꯋꯥꯇꯥꯏ ꯁꯥꯟꯅꯕ ꯅꯨꯡꯉꯥꯏꯕꯅꯤ ꯈꯣꯠꯄꯅꯤꯗ ꯍꯥꯏꯔꯁꯨ ꯀꯣ ꯃꯤ ꯃꯕꯨꯛ ꯄꯦꯜꯍꯟꯕ ꯍꯥꯏꯁꯦ ꯑꯗꯨꯝ ꯀꯣꯟꯅ ꯃꯤ ꯂꯥꯛꯅ ꯉꯥꯏꯒꯤ ꯃꯆꯥ ꯑꯃ ꯑꯗꯨꯝ ꯑꯣꯏꯌꯦꯕꯀꯣ ꯑꯗꯨꯅꯩ ꯋꯥꯍꯩ ꯋꯥꯇꯥꯁꯤꯁꯨ ꯃꯈꯥ ꯄꯣꯜꯂꯦ ꯑꯗꯨꯅ ꯈꯔ ꯈꯔ ꯑꯗꯨꯝ ꯐꯖꯅ ꯂꯣꯏꯅꯔꯣ ꯍꯥꯏꯗꯤ ꯌꯥꯅ ꯌꯥꯅꯕꯀꯣ ꯑꯃꯗꯨꯁꯨ ꯌꯥꯝ ꯍꯩꯗꯤ ꯍꯩꯕꯅꯦ ꯃꯥꯁꯨ ꯑꯗꯨ ꯉꯥꯡꯅ ꯁꯛꯅꯕꯗꯀꯣ ꯍꯣꯏ ꯑꯗꯨ ꯆꯥꯛꯁꯤꯦ
ꯀꯖꯁꯤ ꯄꯨꯡ ꯃꯥꯄꯟꯗ ꯆꯥꯗꯣꯏꯅꯦꯕꯅ ꯑꯗꯨꯝ ꯃꯣꯏ ꯌꯦꯡꯉꯒꯦ ꯅꯤꯄꯥꯥꯟ ꯃꯈꯥꯏ ꯃꯥꯄꯜ ꯆ ꯆꯥ ꯌꯥꯛꯄ ꯌꯦꯡꯉꯛꯇꯦ ꯑꯗꯨ ꯍꯩꯗꯤ ꯍꯩꯌꯦꯕꯀꯣ ꯃꯣꯏꯗꯤ ꯑꯗꯨꯝ ꯑꯗꯨꯃꯛ ꯌꯥꯝ ꯍꯩꯕꯅꯤ ꯍꯥꯟꯅꯗꯒꯤꯩꯁꯨ ꯑꯗꯩ ꯍꯧꯖꯤꯛꯁꯨ ꯑꯗꯨꯝ ꯍꯩꯗꯤ ꯍꯩꯌꯦꯕꯀꯣ ꯑꯗꯨ ꯂꯥꯛꯄ ꯍꯥꯏꯁꯤꯀꯣ ꯉꯁꯤꯁꯨ ꯌꯥꯝ ꯂꯥꯞꯄ ꯂꯥꯛꯑꯦ ꯃꯣꯏ ꯑꯗꯨꯝ ꯃꯅꯦꯁꯤꯡ ꯄꯨꯊꯣꯛꯄ ꯖꯥꯠꯅꯤꯗ ꯀꯩꯅꯣꯒꯤꯅꯦ ꯑꯩꯈꯣꯏꯒꯤ ꯋꯥꯔ ꯃꯦꯃꯣꯔꯤꯌꯦꯜ ꯂꯩꯕꯗꯣ ꯑꯗꯣꯝ ꯁ꯭ꯥꯏꯠꯇꯒꯤ ꯁꯨꯝ ꯆꯪꯉꯒ ꯇꯔꯕꯨꯁꯀ ꯌꯥꯝ ꯊꯥꯕ ꯃꯐꯝ ꯑꯃ ꯂꯩꯕꯅꯦ ꯂꯥꯡꯉꯅ ꯍꯧꯕꯗꯣ ꯑꯗꯣꯝ ꯁꯥꯏꯠꯇꯒꯤꯐꯧ ꯂꯥꯛꯑꯦꯕ ꯃꯤꯁꯦ ꯂꯥꯛꯄꯒꯗꯤ ꯍꯥꯏꯗꯤ ꯃꯣꯏ ꯃꯔꯤ ꯃꯇꯥꯕꯨꯗꯤ ꯑꯣꯏꯕꯀꯣ ꯑꯗꯨꯏ ꯁꯨ ꯅꯨꯡꯉꯥꯏꯖꯒꯤꯈꯤꯕꯗꯨ ꯌꯦꯡꯕꯗꯣ ꯑꯗꯨ ꯃꯥꯅꯁꯨ ꯑꯩꯗꯤ ꯁꯤꯗ ꯂꯣꯏ ꯌꯦꯡꯕꯅꯦ ꯊꯥꯏꯅꯗꯒꯤ ꯈꯣꯠꯇꯒꯤ ꯀꯥꯏꯅ ꯑꯗꯨꯝ ꯋꯥꯔꯤ ꯇꯧꯕꯗꯤ ꯌꯥꯎꯋꯦꯕꯀꯣ ꯍꯩꯕꯅꯤꯅ ꯑꯗꯨꯝꯝꯕꯩꯗꯤ ꯌꯥꯝꯅ ꯑꯗꯨ ꯑꯩꯈꯣꯏꯁꯨ ꯑꯗꯨꯝ ꯀꯩꯅꯣ ꯇꯧꯕꯅꯤꯅ ꯑꯩꯈꯣꯏ ꯌꯥꯝ ꯀꯟꯅ ꯉꯥꯡꯅꯕꯕꯨꯗꯤ ꯑꯣꯏꯗꯦꯀꯣ ꯌꯥꯎꯗꯦꯀꯣ ꯍꯥꯏꯗꯤ ꯑꯩꯈꯣꯏꯅ ꯑꯃꯨꯛ ꯀꯩ ꯍꯥꯏꯅꯤ ꯑꯗꯨ ꯍꯥꯏꯔꯒ ꯍꯥꯏꯗꯤ ꯂꯝꯗꯣ ꯄꯨꯟꯗꯃꯤꯅꯅꯦ ꯑꯦ ꯁ꯭ꯋꯥꯏꯗꯩꯅꯦ ꯑꯗꯨꯅꯤ ꯑꯗꯨꯒꯤ ꯏꯃꯨꯡꯅꯦ ꯑꯗꯨ ꯍꯦꯛꯇ ꯇꯧꯔꯛꯑꯦꯕ ꯃꯤ ꯃꯈꯩꯁꯦ ꯑꯗꯨꯝ ꯍꯥꯏꯗꯤ ꯈꯪꯅꯕ ꯑꯃꯒꯤ ꯑ ꯇ ꯑꯗꯨꯝ ꯇꯧꯕꯤꯗꯣ ꯃꯣꯏꯁꯨ ꯑꯗꯨꯝ ꯈꯤꯇꯪ ꯍꯥꯏꯗꯤ ꯐꯖꯅ ꯌꯦꯡꯍꯟꯅꯤꯡꯕꯒꯤ ꯃꯑꯣꯡꯗꯤ ꯑꯣꯏꯗꯣꯏꯅꯤ ꯑꯗꯨ ꯑꯣꯏꯔꯁꯨ ꯍꯥꯏꯔꯛꯄ ꯑꯩ ꯑꯩꯗꯤ ꯑꯗꯨꯒꯤ ꯅꯣꯏ ꯅꯅꯦ ꯑꯗꯨꯒꯤ ꯑꯗꯨꯅꯤ ꯑꯗꯨꯗ ꯇꯧꯔꯀꯥꯟꯗ ꯍꯦꯛꯇ ꯈꯪꯗꯕꯁꯦ ꯑꯩꯁꯦ ꯃꯣꯏ ꯂꯝꯒꯦꯛꯇ ꯄꯟꯅꯔꯀꯥꯟꯗ ꯑꯗꯨꯅ ꯑꯗꯨꯝ ꯍꯦꯛꯇ ꯑꯗꯨꯃꯥꯏꯅ ꯍꯦꯛ ꯈꯤꯇꯪ ꯇꯧꯔꯛꯑꯗꯤ ꯃꯥ ꯑꯗꯨꯝ ꯆꯪꯉꯒ ꯃꯥꯅ ꯑꯗꯨꯝ ꯁꯥꯖꯩ ꯁꯥꯖꯩ ꯋꯥꯔꯤꯗꯣ ꯑꯩꯅꯁꯨ ꯑꯗꯨꯝ ꯈꯪꯗ꯭ꯔꯕꯅꯤꯅꯅꯦ ꯍꯥꯏꯗꯤ ꯂꯝ ꯃꯃꯤꯡꯒꯨꯝꯕꯗ ꯇꯣꯡꯉꯥꯜꯂꯤꯅꯤꯅ ꯁ꯭ꯋꯥꯏꯗ ꯑꯣꯏꯔꯣ ꯑꯗꯨꯝ ꯑꯦ ꯑꯗꯨꯗꯥꯋꯥꯏꯗꯅꯦ ꯍꯥꯏꯕꯗ ꯑꯣ ꯑꯗꯨꯗꯩꯔꯅ ꯑꯗꯨꯃꯥꯏꯅ ꯍꯥꯏꯅꯕ ꯌꯥꯎꯕꯗꯣ ꯃꯣꯏ ꯂꯝ ꯃꯃꯤꯡꯐꯥꯎ ꯈꯪꯗꯕꯒꯤ ꯈꯪꯗꯕꯗꯣ ꯑꯩꯅ ꯑꯗꯨꯝ ꯈꯪꯗꯕꯒꯤ ꯑꯗꯨꯃꯥꯏꯅꯕꯨꯗꯤ ꯇꯧꯋꯦ ꯊꯣꯏꯅꯕꯗꯤ ꯁꯥꯟꯅꯗꯦꯕꯀꯣ ꯀꯥ ꯍꯦꯟꯅꯕꯨꯗꯤ ꯑꯗꯨꯒꯁꯨ ꯃꯣꯏ ꯑꯗꯨꯝ ꯃꯥ ꯁꯥꯟꯅꯕꯗꯁꯨ ꯍꯩꯕꯅꯤꯅ ꯃꯥ ꯑꯗꯨꯝꯕ ꯁꯥꯟꯅꯖꯒꯤꯕꯅꯦꯕ ꯑꯗꯨ ꯍꯥꯏꯔꯒ ꯅꯪꯒꯤ ꯑꯥꯒꯤ ꯆꯠꯄꯗꯨꯕꯨ ꯑꯅꯤꯃꯛ ꯑꯗꯨꯝ ꯐꯖꯅ ꯆꯠ ꯆꯠꯄ ꯍꯧꯔꯕ꯭ꯔꯥ ꯀꯃꯥꯏꯅ ꯇꯧꯒꯦ
ꯎꯝ ꯆꯠꯂꯦ ꯑꯗꯣ ꯉꯁꯤꯗꯤ ꯑꯃꯨꯛ ꯑꯌꯨꯛꯀꯤꯗꯣ ꯑꯩꯅ ꯄꯨꯛ ꯈꯤꯇꯪ
ꯈꯤꯇꯪ ꯅꯨꯡꯉꯥꯏꯇꯦꯅ ꯆꯠꯇ꯭ꯔꯦꯗꯣ ꯑꯗꯨꯒ ꯈꯤꯇꯪ ꯊꯦꯡꯊꯔꯛꯄꯒꯤꯗ ꯑꯗꯨ ꯑꯣꯏꯅ ꯆꯠꯂꯦ ꯎ ꯅꯍꯥꯟꯈꯩꯗꯨꯅ ꯑꯃꯗ ꯑꯉꯟꯕꯒꯤ ꯆꯠꯄꯅꯦꯕ ꯑꯗꯣ ꯉꯁꯤꯗꯨꯅꯛꯩꯅ
ꯑꯔꯥꯞꯄꯩꯒꯤꯗꯨꯅ ꯑꯃꯨꯛ ꯉꯁꯤꯗꯣ ꯇꯧꯔꯁꯦ ꯈꯣꯠꯂꯁꯦꯅ ꯍꯥꯏꯔꯛꯄ
ꯅ ꯍꯥꯏ ꯀꯣ ꯃꯥꯗꯣ ꯃꯈꯣꯡꯗꯣ ꯈꯤꯇꯪ ꯅꯥ ꯐꯔꯦꯅ ꯍꯥꯏꯔꯀꯣ ꯑꯗꯨꯒ ꯋꯦꯁꯨ ꯈꯤꯇꯪꯗꯤ ꯇꯥꯔ ꯂꯩꯔꯝꯃꯦ ꯃꯥꯁꯨ ꯍꯤꯗꯥꯛ ꯇꯣꯉꯥꯟꯅ ꯀꯥꯞꯄꯒ ꯈꯣꯠꯄ ꯇꯧꯕꯗꯨꯗ ꯑꯗꯨꯗ ꯑꯗꯨꯗ ꯑꯩꯅ ꯍꯣꯏ ꯇꯧꯁꯤꯜꯂꯁꯦ ꯑꯩꯅꯁꯨ ꯃꯉꯣꯟꯗ
ꯃꯥ ꯈꯔ ꯂꯦꯞꯀꯜꯂꯦꯕꯀꯣ ꯑꯗꯨ ꯈꯔꯥꯞ ꯈꯔ ꯂꯥꯞꯄ ꯃꯤꯗꯣ ꯑꯗꯣ ꯃꯥꯒꯤ ꯑꯩꯅ ꯍꯥꯏꯔꯝꯃꯦ ꯋꯤꯛ ꯑꯃꯗ ꯈꯔ ꯇꯣꯏꯅ ꯇꯧꯅꯕ ꯍꯣꯠꯅꯁꯦ ꯌꯥꯝ ꯂꯦꯞꯇꯅꯕ ꯍꯣꯠꯅꯁꯦ ꯅꯠꯇ꯭ꯔꯒꯗꯤ ꯏꯝꯄ꯭ꯔꯨꯚꯃꯦꯟꯗꯨ ꯂꯥꯛꯑꯔꯣꯏ ꯅꯪꯁꯨ ꯇꯧꯔꯤꯃꯦ ꯍꯥꯏꯔꯒ ꯀꯩꯁꯨ ꯀꯥꯟꯅꯗꯕ ꯃꯑꯣꯡꯗ ꯂꯥꯛꯑꯅꯤ ꯑꯗꯨꯅ ꯑꯗꯨꯝ ꯂꯦꯞꯇꯅꯕ ꯍꯣꯠꯅꯁꯦ ꯍꯣꯏ ꯑꯩꯁꯨ ꯂꯦꯞꯅꯤꯡꯗꯦ ꯈꯣꯠ ꯠꯇꯦꯅ ꯍꯥꯏꯔꯛꯑꯦ ꯃꯥꯅ ꯅꯥꯕ ꯈꯣꯠꯄ ꯌꯥꯎꯕꯒꯤꯅ ꯍꯣꯏ ꯇꯉꯥꯏ ꯐꯗꯅ ꯅꯥꯕꯒꯤꯕꯨꯗꯤ ꯀꯩꯁꯨ ꯀꯥꯏꯗ꯭ꯔꯦ ꯑꯗꯨ ꯂꯦꯞꯇꯨꯅꯕꯗꯤ ꯇꯧꯁꯤ ꯈꯣꯠꯁꯦꯅꯕꯨꯗꯤ ꯍꯥꯏꯔꯝꯃꯦ ꯑꯗꯣ ꯁꯣꯝꯒꯤꯅ ꯑꯃꯨꯛ ꯎ ꯀꯩꯅꯣ ꯇꯧꯕꯋꯅ ꯄꯦꯁꯦꯟ ꯉꯥꯛꯇꯅꯤꯗ ꯁ ꯑꯅꯝꯕꯅ ꯍꯥꯏꯕꯗꯤ ꯅꯣꯔꯃꯦꯜ ꯑꯃ ꯁꯨꯝ ꯂꯩꯗꯥꯅꯦ ꯈꯔ ꯃꯤꯁꯦ ꯅꯣꯔꯃꯦꯜ ꯑꯣꯏꯔꯒ ꯁꯥꯟꯅꯕ ꯑꯝꯇ ꯌꯥꯎꯗꯦꯕ ꯑꯗꯨꯝ ꯑꯃꯅ ꯈ꯭ꯋꯥꯡ ꯗꯤꯛꯁ ꯅꯝꯕꯅꯦ ꯑꯃꯅ ꯑꯃꯨꯛ ꯁꯌꯦꯡ ꯂꯦꯡꯕ ꯌꯥꯗ꯭ꯔꯦ ꯑꯃꯅ ꯑꯃꯨꯛ ꯈ꯭ꯋꯥꯡꯗꯨ ꯄꯨꯔꯥ ꯁꯥꯏꯠ ꯑꯃ ꯄꯨꯔꯥ ꯀꯩꯅꯣ ꯄꯦꯔꯦꯂꯥꯏꯁ ꯇꯧꯔ ꯂꯩꯕꯅꯤꯅꯀꯣ ꯑꯍꯨꯝꯃꯛꯇꯣ ꯑꯗꯨꯃꯥꯏꯅ ꯇꯧꯔꯒ ꯁꯥꯟꯅꯕꯅꯤꯅ ꯑꯩꯁꯨ ꯂꯦꯅꯤꯡꯗꯕ ꯀꯩꯅꯣꯒꯤꯗꯣ ꯎ ꯁꯣꯨꯝ ꯑꯅꯛꯄꯗꯨꯗꯤ ꯑꯗꯨ ꯈꯪꯗꯦ ꯑꯗꯣ ꯍꯌꯦꯡꯗꯒꯤ ꯍꯌꯦꯡꯕꯨꯗꯤ ꯂꯦꯞꯄ ꯑꯣꯏ ꯑꯗꯨꯝ ꯆꯠꯗꯣꯏꯅꯦ ꯑꯗꯨꯃꯥꯏꯅ ꯇꯧꯕꯅꯤ ꯑ ꯈꯪꯗꯦ ꯍꯌꯦꯡ ꯄꯨꯡ ꯑꯌꯨꯛ ꯉꯟꯇꯥꯁꯤ ꯕꯁ ꯌꯥꯝ ꯐꯪꯒꯟꯗꯦꯕ ꯑꯗꯨꯒꯤꯅꯤꯗ ꯅꯪꯕꯨ ꯒꯥꯔꯤ ꯃꯆꯥ
ꯒꯥ ꯃ ꯑꯗꯨ ꯍꯥꯏꯔꯒ ꯅꯪꯒꯤ ꯑꯅꯛꯄꯒꯤꯗꯨ ꯀꯌꯥ ꯁꯨꯕꯅꯣ ꯍꯪꯒꯦ ꯇꯧꯔꯝꯕꯅꯤ ꯑꯗꯨꯅ ꯍꯧꯖꯤꯛ ꯍꯥꯏ ꯍꯥꯏꯔꯛꯈ꯭ꯔꯕꯅꯤꯅ ꯈꯪꯉꯦ ꯍꯣꯏ ꯑꯌꯨꯛ ꯉꯟꯇꯥ ꯑꯣꯏꯕꯅꯤꯅꯅꯦ ꯆꯠꯊꯣꯛ ꯆꯠꯁꯤꯟꯕꯨꯗꯤꯇꯪ ꯈꯤꯇꯪ ꯅꯨꯡꯉꯥꯏꯔꯣꯏ ꯑꯩꯒꯤ ꯂꯅꯥꯏ ꯒꯥꯔꯤ ꯑꯣꯏꯖꯔꯗꯤ ꯑꯃꯨꯛ ꯈꯣꯠ ꯐꯕꯀꯣ ꯃꯃꯌꯥꯝꯒꯤꯗ ꯒꯥꯔꯤꯗ ꯆꯠꯄꯅꯤꯅ ꯅꯨꯡꯉꯥꯏꯕ ꯑꯗꯣ ꯑꯩꯒꯤꯅ ꯑꯃꯨꯛ ꯌꯥꯝ ꯉꯟꯅꯁꯨꯣꯏꯕ ꯅꯠꯇꯕꯅꯤꯅꯅꯦ ꯑꯗꯨꯝ ꯍꯥꯏꯗꯤ ꯃꯄꯜ ꯃꯈꯥꯏ ꯁ꯭ꯋꯥꯏꯗꯅꯦꯕ ꯑꯩꯅ ꯆꯠꯂꯤꯁꯦ ꯑꯗꯨꯅ ꯒꯥꯔꯤ ꯅꯨꯡꯒꯤꯒꯤꯕꯨꯗꯤ ꯑꯗꯨꯝ ꯍꯥꯏꯗꯤ ꯂꯥꯏꯗ ꯆꯠꯂꯒꯁꯨ ꯀꯩꯁꯨ ꯊꯣꯏꯗꯣꯛꯅ ꯀꯩꯅꯣ ꯇꯧꯕꯕꯨꯗꯤ ꯂꯩꯔꯣꯏ ꯅꯪꯒꯤꯗꯨꯅ ꯑꯃꯨꯛ ꯉꯟꯅ ꯑꯁꯨꯛ ꯏꯈꯤꯕꯒꯤꯅꯦꯕꯀꯣ ꯈꯤꯇꯪ ꯐꯔꯛ ꯇꯥꯔꯗꯣ ꯑꯗꯣ ꯅꯪ ꯀꯩꯅꯣ ꯒꯥꯔꯤ ꯃꯆꯥ ꯑꯃ ꯂꯩꯕꯒꯨꯝꯕꯒꯤ ꯁꯨꯝ ꯀꯥꯎꯈꯟ ꯂꯩꯇꯕ꯭ꯔꯣ ꯀꯃꯥꯏꯅ ꯇꯧꯒꯦ
ꯑꯩꯁꯦ ꯂꯩꯕꯨꯗꯤ ꯂꯩꯅꯤꯡꯉꯦ ꯑꯗꯣ ꯑꯩꯅ ꯈꯟꯕꯁꯤꯅ ꯑꯃꯨꯛ ꯁꯨꯃꯥꯏꯅ ꯂꯩꯕꯁꯤ ꯂꯩꯅꯤꯡꯗ꯭ꯔꯦꯕ ꯀꯩꯒꯤꯅꯣ ꯇꯥꯔꯗꯤ ꯀꯩꯅꯣꯒꯤ ꯏꯁꯤꯡ ꯄꯥꯗꯕ ꯃꯥꯜꯂꯦ ꯑꯩꯈꯣꯏꯒꯤꯔ ꯃꯤꯒꯤꯔ ꯒ꯭ꯌꯥꯟ ꯇꯥꯗ꯭ꯔꯦ ꯆꯦ
ꯍꯜꯂꯣ ꯑꯥ ꯑꯗꯨꯝ ꯍꯥꯏꯕꯤꯔꯛꯑꯣ ꯌꯥꯅꯤ ꯇꯥꯏ ꯇꯥꯏ ꯆꯦ
ꯆꯦ
ꯇ
ꯑꯩꯁꯦ ꯏꯁꯤꯡ ꯄꯥꯊꯔꯦꯕꯀꯣ ꯑꯗꯨꯝ ꯄꯥꯏꯌꯨꯀꯣ ꯑꯩꯗꯤ ꯑꯝꯇ ꯍꯥꯏꯔꯛꯈꯤꯒꯦ ꯅꯠꯇ꯭ꯔꯒꯗꯤ ꯏꯁꯤꯡꯗꯣ ꯂꯣꯏ ꯊꯨꯝꯕ ꯇꯥꯔꯦ ꯌꯨꯝꯁꯦ ꯒꯥꯔꯤ ꯃꯆꯥꯗꯤ ꯂꯩꯅꯤꯡꯕꯅꯦ ꯑꯩꯗꯣ ꯑꯗꯨꯣ ꯒꯥꯔꯤ ꯃꯆꯥꯁꯦ ꯑꯩꯁꯦ ꯒꯥꯔꯤ ꯊꯧꯕ ꯀꯤꯔꯦꯕ ꯏꯟꯗ ꯊꯧꯔꯛ ꯀꯥꯟꯗ ꯁꯤꯖꯤ ꯀꯥꯟꯅꯤꯅꯦ ꯒ꯭ꯌꯥꯟ ꯃꯥꯡꯕꯤꯌ ꯑꯃꯨ
ꯇꯧꯗꯦ ꯍꯧꯖꯤꯛ ꯑꯗꯨꯅ ꯇꯨꯝꯕꯁꯦ ꯌꯥꯝ ꯇꯨꯝꯍꯧꯗ ꯌꯥꯗꯦꯅ ꯈꯜꯂꯤꯁꯦ ꯑꯩꯅ ꯑꯁꯤꯁꯤꯡꯁꯦ ꯄꯥꯖꯔꯦꯅ ꯍꯥꯏꯒꯦ ꯇꯧꯕꯅꯦ ꯀꯅꯥꯝꯇ ꯄꯥꯏꯈꯠꯂꯒꯦꯃꯥꯏ ꯇꯣ ꯍꯣꯏ ꯌꯦꯡꯉꯣ ꯐꯖꯅ ꯍꯥꯏ ꯑꯗꯨꯅꯦ ꯀꯩꯅꯣ ꯇꯧꯗꯦ ꯏꯁꯤꯡꯗꯣ ꯄꯥꯊꯔꯛ ꯑꯗꯣ ꯍꯥꯟꯅ ꯑꯗꯨꯝ ꯐꯖꯅ ꯍꯥꯏꯔꯣ ꯑꯩ ꯑꯗꯨꯝ ꯉꯥꯡꯉꯒꯦꯨ ꯑꯗꯨ ꯅꯪ ꯑꯣꯏꯅ ꯃꯨꯠꯊꯠꯂꯁꯨ ꯌꯥꯔꯦꯅ ꯃꯈꯥ ꯌꯧꯔꯕꯅꯤꯅ ꯑꯗꯣ ꯑꯃꯨꯛ ꯀꯥꯈꯠꯂꯣ ꯃꯊꯛꯇꯅ ꯍꯦꯟꯅ ꯅꯨꯡꯉꯥꯏꯕꯅꯦ ꯑꯗꯣ ꯉ ꯁꯤꯁꯦ ꯅꯨꯡꯁꯤꯠꯀꯨꯝꯕꯁꯦ ꯌꯥꯝ ꯏꯪꯕꯗꯣ ꯇꯧꯋꯦ ꯅꯨꯡꯊꯤꯟꯅ ꯊꯔꯤꯗꯨꯒ ꯍꯧꯖꯤꯛꯅ ꯌꯥꯝ ꯏꯪꯊꯕꯗꯧꯅ ꯇꯧꯋꯦ ꯑꯗꯨ ꯒꯥꯔꯤ ꯃꯆꯥꯗꯨ ꯅꯪ ꯑꯗꯨꯃꯥꯏꯅ ꯍꯣꯏ ꯅꯥꯇ꯭ꯔꯪ ꯁꯨꯇ꯭ꯔꯪ ꯇꯧꯗ ꯑꯣꯏꯔꯒꯗꯤ ꯑꯗꯨꯝ ꯂꯥꯏꯟꯗ ꯑꯣꯏꯅ ꯆꯠꯂꯣꯗ ꯑꯗꯨꯅ ꯍꯦꯟꯅ ꯀꯩꯅꯣ ꯑꯣꯏꯔꯦꯗ ꯅꯪꯉꯣꯟꯗꯁꯨ ꯅꯨꯡꯉꯥꯏꯔꯅꯤꯣ ꯍꯥꯏꯗꯤ ꯁꯦꯞ ꯑꯣꯏꯅ ꯑꯣꯏꯔꯦꯕ ꯃꯊꯟꯇ ꯊꯧꯕ ꯑꯗꯣ ꯑꯩ ꯍꯥꯏꯁꯦ ꯅꯪꯗꯤ ꯁꯦꯔꯥꯟ ꯇꯨꯔꯥꯟ ꯈꯦꯛꯇ ꯇꯧꯋꯦꯕ ꯑꯗꯨꯅ ꯐꯔꯦ ꯑꯗꯨꯃꯥꯏꯅ ꯆꯠꯀꯦꯁꯨ ꯆꯠꯂꯣ ꯋꯥꯔꯁꯨ ꯋꯥꯅ
ꯍꯣꯏ ꯑꯗꯨꯕꯨꯗꯤ ꯑꯣꯏꯕ ꯑꯗꯣ ꯀꯩꯅꯣ ꯇꯧꯋꯦ ꯍꯧꯖꯤꯛꯀꯤ ꯑꯅꯛꯄ ꯍꯥꯏꯕꯗꯣ ꯑꯅꯛꯄꯒꯤꯗꯣ ꯕꯖꯥꯔꯗ ꯈꯤꯇꯪ ꯆꯪꯉꯦꯕꯀꯣ ꯕꯖꯥꯔꯗꯗꯤ ꯑꯃꯨꯛ ꯀꯩꯅꯣ ꯇꯧꯗꯣꯏꯅꯤ ꯒꯥꯔꯤꯗꯨꯗꯤ ꯕꯖꯥꯔꯗ ꯈꯥꯝꯗꯣꯏꯅꯤꯗꯅꯀꯣ ꯕꯁꯀꯨꯝꯕꯁꯦ ꯑꯗꯨꯗꯩ ꯈꯣꯡ ꯈꯤꯇꯪ ꯆꯪꯕ ꯍꯥꯏꯇꯥꯔꯦꯀꯣ ꯑꯩꯁꯨ ꯍꯣꯏꯗ ꯆꯪꯒꯦ ꯆꯪ ꯆꯥꯖꯔꯁꯅꯨ ꯑꯩ ꯏꯣꯏꯒꯅꯣꯏ ꯈꯜꯂꯛꯄꯒ ꯆꯞ ꯆꯥꯅꯔꯦ ꯋꯦꯠ ꯇꯥꯅꯕꯅ ꯈꯜꯂꯕꯅꯦ ꯑꯗꯨꯝ ꯈꯔ ꯉꯟꯅ ꯆꯠ ꯑ ꯁꯤꯗ ꯈ꯭ꯋꯥꯏ ꯂꯨꯕꯁꯦ ꯁꯤ ꯄꯨꯡ ꯃꯉꯥ ꯉꯉꯥꯗꯒꯤ ꯕꯁ ꯁꯇꯦꯟꯗꯦꯕꯣ ꯈ꯭ꯋꯥꯏ ꯂꯨꯕꯁꯦ ꯑꯥ ꯌꯧꯕꯗꯗꯤ ꯄꯨꯡ ꯇꯔꯨꯛꯇꯒꯤ ꯀ꯭ꯂꯥꯁ ꯍꯧꯗꯣꯏꯁꯤꯗꯅꯀꯣ ꯑꯗꯨꯗꯣ ꯅꯪ ꯌꯥꯝ ꯐꯔꯥꯛ ꯇꯥꯕꯗꯣ ꯍꯥꯏꯇꯥꯔꯦ
ꯑꯗꯨ ꯍꯥꯏꯇꯥꯔꯦꯀꯣ ꯑꯩꯅ ꯈꯤꯇꯪ ꯁꯣꯟꯗ ꯇ ꯃꯈꯍꯧꯁꯤꯔꯥꯅ ꯍꯥꯏꯒꯦ ꯇꯧꯔꯅꯤ ꯑꯣ ꯑꯗꯨꯒꯤꯗꯣ ꯑꯩꯈꯣꯏꯒꯤ ꯇꯉ ꯒꯥꯔꯤꯁꯤ ꯑꯩꯈꯣꯏ ꯁꯤꯗ ꯈ꯭ꯋꯥꯏꯗꯒꯤ ꯉꯜꯂꯤꯁꯦ ꯄꯨꯡ ꯄꯨꯡ ꯀꯌꯥꯃꯨꯛꯇꯒꯤ ꯆꯦꯡꯒꯦ ꯀꯃꯥꯏꯅ ꯇꯧꯋꯤ ꯑꯩꯗꯤ ꯑꯌꯨꯛꯇꯨꯗꯤ ꯌꯥꯍꯧꯁꯨ ꯉꯟꯗ꯭ꯔꯕꯅꯤꯅ ꯀꯔꯤꯝ ꯈꯪꯗ꯭ꯔꯦꯕꯀꯣ ꯀꯌꯥꯃꯨꯛꯇꯒꯤ ꯂꯩꯒꯦ
ꯅꯍꯥꯟꯋꯥꯏꯗꯤ ꯄꯨꯡ ꯃꯉꯥꯗꯒꯤ ꯂꯩꯕꯅꯦꯕ ꯑꯗꯣ ꯍꯧꯖꯤꯛꯇꯤ ꯄꯨꯡ ꯃꯉꯥ ꯃꯉꯥꯗꯒꯤ ꯊꯦꯡꯊꯈ꯭ꯔꯦ ꯄꯨꯡ ꯃꯉꯥ ꯃꯉꯥ ꯃꯈꯥꯏ ꯃꯉꯥ ꯃꯈꯥꯏꯗꯩ ꯆꯠꯂꯦꯕ ꯉꯔꯥꯡ ꯅꯍꯥꯟꯗꯒꯤ ꯈꯛꯇꯪ ꯍꯧꯔꯦ ꯑꯗꯨꯁꯨ ꯍꯥꯟꯅꯗꯤ ꯄꯨꯡ ꯇꯔꯨꯛꯇꯇꯩꯒꯤ ꯆꯠꯂꯦꯕ ꯍꯣꯏ ꯃꯤ ꯂꯩꯇꯦ ꯍꯥꯏꯕꯩ ꯑꯣꯏꯔꯝꯕꯁꯨ ꯌꯥꯏꯀꯣ ꯑꯗꯨꯠꯇꯕꯤꯗꯗꯤ ꯉ ꯉꯔꯥꯡ ꯅꯍꯥꯟꯗꯒꯤꯩ ꯍꯧꯔꯦ ꯄꯨꯡ ꯃꯤ ꯑꯗꯨꯝ ꯐꯖꯅ ꯇꯣꯡꯉꯤꯗ ꯃꯥꯉꯥ ꯃꯈꯥꯏ ꯍꯥꯏꯗꯣ ꯃꯣꯏ ꯑꯗꯨꯝ ꯈꯔ ꯃꯤꯅꯤꯠ ꯈꯔ ꯆꯣꯟꯗꯩꯕꯀꯣ ꯑꯗꯨꯅ ꯑꯗꯨꯝ ꯃꯤ ꯐꯖꯅ ꯇꯣꯡꯉꯦꯕ ꯑꯩꯉꯣꯟ ꯉꯟꯇꯥ ꯑꯣꯏꯔꯁꯨꯀꯣ ꯊꯕꯛ ꯉꯟꯅ ꯆꯠꯄ ꯌꯥꯎꯕꯅꯤꯅ ꯑꯗꯨꯃꯥꯏꯅ ꯑꯣꯏ ꯍꯣꯏ ꯐꯔꯦ ꯃꯇꯨꯡꯣ ꯑꯃꯨꯛ ꯐꯥꯎꯅꯔꯁꯤꯀꯣ ꯊꯝꯃꯣ ꯊꯝꯃꯣ
ꯍꯣꯏ ꯍꯣꯏ
ꯎ ꯎ